ꯑꯣ
ꯑꯣ ꯇꯔꯕꯔ
ꯑꯣ ꯇꯥꯏꯌꯦ ꯇꯥꯏꯌꯦ
ꯑꯦꯖꯧꯒꯦ
ꯑꯣ ꯑꯗꯨꯝ ꯐꯝꯃꯤꯌꯦ ꯅꯪꯗꯤ
ꯍꯥꯏꯗꯤ ꯇꯣꯡꯕ ꯂꯩꯔꯦ
ꯑꯣ ꯦ
ꯎ ꯑꯣꯛꯁꯥ ꯆꯥꯏꯦ ꯅꯣꯏꯗꯤ
ꯑꯣ ꯑꯩꯈꯣꯏꯗꯤ ꯆꯥꯗ꯭ꯔꯤꯗ
ꯀꯩꯗꯧꯔ ꯊꯦ
ꯍꯣꯏ ꯊꯦꯡꯉꯦ ꯆꯥꯅꯤꯡꯗꯕꯒꯤ ꯁꯨꯝ ꯐꯝꯕ ꯂꯩꯕ ꯑꯗꯨ
ꯑ ꯀ꯭ꯔꯤꯃꯤ ꯊꯌꯥ ꯊꯨꯝ꯭ꯔꯣ
ꯉꯁꯤꯗꯤ ꯗꯥꯜ ꯑꯃꯒ ꯑꯗꯨꯒ ꯑꯂꯨꯒ ꯃꯦꯠ ꯇꯧꯕ ꯃꯥꯜꯂꯦ
ꯑꯣ ꯁꯤꯁꯤꯡꯗꯔꯣ ꯇ ꯄꯀ ꯂꯩꯕ꯭ꯔꯣ
ꯑꯣ ꯑꯩꯗꯤ ꯃꯄꯥꯟꯂꯣꯝꯗ ꯂꯩꯌꯦꯦ
ꯑꯣ ꯑꯥ ꯑꯣ ꯀꯣꯟꯗꯤ ꯆꯤꯡꯗ ꯑꯣꯏꯔꯝꯅꯤꯗ
ꯍꯥ
ꯈꯣꯟꯗꯤ ꯑ ꯆꯤꯡꯗ ꯂꯩꯔꯕꯅꯤꯀꯣ
ꯑ ꯆꯤꯡꯃꯛꯁꯨ ꯅꯠꯇꯦꯗ ꯑꯗꯨꯝ ꯇꯝꯄꯥꯛꯅꯤꯗ ꯅꯣꯏꯗꯤ ꯆꯤꯡ ꯑꯣꯏꯕ꯭ꯔꯣ
ꯑꯣ ꯑꯣ ꯁꯤꯖꯤꯗ
ꯅꯣꯡ ꯆꯨꯕ꯭ꯔꯥ ꯅꯣꯏꯗꯤ ꯑꯥ ꯍꯣꯏ ꯂꯩꯌꯦ ꯍꯣꯁꯇꯦꯜꯗ ꯂꯩꯌꯦ ꯇꯥꯕ꯭ꯔꯥ ꯍꯜꯂꯣ ꯇꯕ꯭ꯔꯣ ꯎꯝ ꯍꯜꯂꯣ ꯍꯜꯂꯣ ꯇꯥꯕ꯭ꯔꯣ ꯍꯜꯂꯣ ꯇꯥꯄꯔꯣ ꯍꯜꯂꯣ
ꯇꯌꯦ
ꯑꯣ ꯑꯩꯅ ꯉꯥꯡꯕꯗꯣ ꯇꯥꯕ꯭ꯔꯥ
ꯑꯣ ꯑꯣ ꯇꯥꯏ ꯍꯥꯏꯦ ꯇꯀꯥ
ꯑꯣ ꯑꯣ ꯑꯩꯗꯪ ꯉꯥꯡꯕ ꯁꯨꯝꯇꯥ ꯇꯥꯗ꯭ꯔꯕ
ꯍꯧꯖꯤꯩꯗꯤ ꯇꯥꯔꯕꯨ
ꯑ ꯇꯥꯏꯌꯦ ꯇꯥꯏꯌꯦ
ꯎꯝ ꯋꯥꯅ ꯑꯣꯏꯔꯝ
ꯎꯝ ꯅꯣꯏꯗꯨꯗꯤ ꯅꯣꯡ ꯆꯨꯕ꯭ꯔꯣ ꯍꯂꯣ ꯍꯜꯂꯣ ꯍꯜꯂꯣ ꯇꯄꯔꯣ